ꯑꯣ ꯍꯜꯂ
ꯂꯣ
ꯍꯥꯎ ꯇꯔꯕꯣ
ꯇꯥꯏ
ꯑꯣ ꯀꯩꯗꯧꯔꯝꯃꯤꯅꯣ
ꯁꯨꯝ ꯍꯤꯞꯄꯝꯃꯤꯅꯤꯗ
ꯑꯣ ꯆꯥꯛ ꯀꯩꯀꯩꯗꯤ ꯆꯥꯔꯕ꯭ꯔꯣ
ꯑ ꯆꯥꯕ ꯂꯣꯏꯔꯦ
ꯎꯝ ꯀꯩ ꯃꯊꯦꯜ ꯆꯥꯔꯕ
ꯌꯦꯟ ꯊꯣꯡꯉꯦ
ꯑꯣ ꯍꯥꯎꯔꯝꯃꯅꯤ ꯍꯥꯎꯔꯝꯃꯅꯤ ꯑꯗꯨꯗꯤ
ꯎꯝ ꯅꯪꯗꯤ ꯆꯥꯔꯕꯣ
ꯑꯥ ꯆꯥꯕ ꯂꯣꯏꯕ ꯉꯥꯏꯍꯥꯛ ꯑꯣꯏꯔꯦ
ꯑꯣ ꯀꯔꯤ ꯢꯟꯁꯥꯛ
ꯑꯦꯟꯖꯥꯡꯁꯦ ꯆꯥꯛꯋꯥꯏꯅꯦ ꯑꯃꯦꯠꯄꯒ ꯇꯧꯔꯦ
ꯎꯝ
ꯑꯗꯨꯃꯥꯏꯅ ꯆꯥꯔꯦ
ꯎꯝ ꯀꯩꯗꯧꯅꯣ
ꯑꯩꯔꯣ ꯑꯗꯨꯝ ꯂꯩꯔꯝꯕꯅꯤꯗ ꯁꯥꯕꯁꯤꯗ ꯐꯦꯟ ꯃꯅꯥꯛꯁꯤꯗ ꯂꯩꯔꯝꯕꯅꯤꯗ
ꯎꯝ
ꯑꯗꯣ ꯍꯧꯖꯤꯛꯀꯤ ꯑꯩꯈꯣꯏꯒꯤ ꯀꯩꯕ ꯀꯔꯥꯏꯗꯅꯣ ꯑ ꯑꯩꯈꯣꯏꯒꯤ ꯄꯣꯠꯁꯝꯃꯝꯗꯔ ꯀꯔꯤꯅꯣ ꯑꯃ ꯀꯣꯏꯐꯝ ꯊꯣꯛꯑꯦ ꯍꯥꯏꯁꯤꯕꯨ ꯈꯪꯕ꯭ꯔꯣ ꯅꯪꯕꯣ
ꯎꯝ ꯄꯣꯠꯁꯪꯕꯝꯒꯤ ꯍꯣꯏ ꯑꯃ ꯂꯩꯕꯅꯦ ꯑ ꯃꯅꯨꯡ ꯆꯪꯁꯤꯜꯂꯒ ꯀꯩꯅꯣ ꯑꯉꯥꯡ ꯀꯩꯀꯩ ꯁꯥꯟꯅꯐꯝꯒꯤ ꯇ꯭ꯔꯦꯟꯒꯨꯝꯕꯒ ꯁꯥꯟꯅꯕ ꯌꯥꯕ ꯑꯗꯒꯤ ꯍꯣꯏ ꯌꯥꯝ ꯀꯟꯅ ꯆꯥꯎꯕꯗꯤ ꯅꯠꯇꯦ ꯍꯥꯏꯗꯤ ꯁꯦꯝꯀꯠꯄ ꯂꯣꯏꯗ꯭ꯔꯤꯕ꯭ꯔꯥ ꯈꯪꯗꯦ ꯇ꯭ꯔꯤꯄꯨꯔꯥ ꯃꯅꯨꯡꯒꯨꯝꯕꯗꯤ ꯈꯪꯗꯦꯕ ꯑꯗꯨꯒ ꯑꯥ ꯃꯅꯨꯡ ꯈꯔ ꯃꯅꯨꯡ ꯆꯪꯉꯒꯅꯦ ꯄꯣꯠꯁꯪꯕ ꯃꯥ ꯃꯅꯨꯡ ꯆꯤꯡꯗ ꯆꯠꯂꯀꯥꯟꯗ ꯂꯩꯕꯅꯤ
ꯎꯝ ꯄꯣꯠꯁꯪꯐꯝ ꯃꯅꯤꯡ ꯂꯩꯀꯥꯏ ꯍꯥꯏꯗꯨꯅꯤ ꯍꯥꯏꯗꯤ ꯃꯥꯏꯀꯩꯗꯨꯕꯨ ꯀꯣ ꯆꯤꯡꯂꯣꯝ ꯑꯣꯏꯔꯝꯅꯤꯅ
ꯁꯣꯝꯂꯣꯝꯗꯒꯤ ꯊꯧꯗꯕꯗ ꯍꯥꯏꯔꯗꯤ ꯔꯥꯏꯠ ꯁꯥꯏꯠ ꯂꯣꯝꯗ ꯆꯪꯉꯒ ꯗꯨꯀꯥꯟꯗ ꯑ ꯃꯅꯨꯡꯗ ꯆꯪꯉꯒ ꯂꯩꯕꯅꯤ
ꯎꯝ ꯑꯗꯨꯒꯤꯒꯣ ꯃꯤꯅ ꯍꯥꯏꯅꯕꯗ ꯄꯩꯁꯥꯕꯨ ꯇꯥꯡꯉꯦ ꯍꯥꯏꯌꯦꯅꯦ
ꯀꯩ ꯍꯥꯏꯅꯣ ꯇꯥꯗ꯭ꯔꯦꯕꯨ
ꯑꯗꯨꯒꯤꯗꯣ ꯃꯤꯅ ꯍꯥꯏꯅꯩꯌꯦ ꯄꯩꯁꯥ ꯇꯥꯡꯉꯦ ꯍꯥꯏꯅ
ꯍꯜꯂꯣ
ꯍꯥꯎ ꯇꯥꯕ꯭ꯔꯣ
ꯑꯣ ꯇꯥꯏ ꯇꯥꯏ
ꯑꯣ ꯍꯧꯖꯤꯛꯀꯤ ꯃꯐꯝꯗꯣ
ꯎꯝ
ꯃꯤꯅ ꯍꯥꯏꯅꯕꯗ ꯄꯩꯁꯥ ꯑꯗꯨꯝ ꯇꯥꯡꯉꯦ ꯍꯥꯏꯅ ꯍꯥꯏꯅꯕ
ꯑꯧ ꯇꯤꯛꯀꯦꯠ ꯃꯃꯟꯗꯣ ꯀꯌꯥꯅꯣ ꯂꯨꯄꯥ ꯆꯍꯨꯝꯂꯣ ꯆꯅꯤꯔꯣ ꯃꯤ ꯑꯝꯗ ꯑꯉꯥꯡ ꯑꯣꯏꯒꯦꯔꯥ ꯑꯍꯟ ꯑꯣꯏꯒꯦꯔꯥ ꯑꯗꯨꯃꯥꯏꯅ ꯑꯣꯏꯕ ꯃꯥꯜꯂꯦ
ꯎꯝ
ꯇꯤꯛꯀꯦꯠ ꯃꯃꯜꯒꯤ ꯍꯥꯏꯗꯤ ꯌꯥꯝ ꯌꯥꯝꯃꯦ ꯑꯃ ꯑꯗꯨ ꯅꯠꯇꯕꯤꯗ ꯅꯝꯕꯣꯜꯂꯣꯝꯒꯤ ꯁꯥꯏꯠꯇ ꯑꯅꯧꯕ ꯑꯃ ꯍꯥꯡꯕ꯭ꯔ ꯀꯩꯅꯣ ꯑꯗꯨꯃ ꯇꯧꯕꯗꯨꯗꯗꯤ ꯀꯩꯅꯣ ꯇꯧꯋꯦ ꯃꯣꯏꯒꯤ ꯃꯃꯜꯗꯨꯅ ꯑꯃꯨꯛ ꯈꯔ ꯐꯥꯕ ꯑꯗꯨꯃꯥꯏꯅ ꯇꯧꯋꯦ ꯍꯥꯏꯗꯤ ꯐꯤꯐꯇꯤ ꯁꯦꯚꯦꯟꯇꯤ ꯁꯨꯃꯥꯏꯟꯒꯤ ꯔꯦꯟꯖꯇ ꯌꯥꯝ ꯍꯦꯟꯖꯤꯟꯕꯗꯤ ꯑꯣꯏꯗꯦꯕ ꯃꯣꯏꯒꯤꯗꯅ
ꯎꯝ ꯑꯗꯨ ꯑꯁꯤꯒꯤ ꯑꯣꯏꯅꯥꯝꯗ ꯂꯩ ꯍꯥꯏꯕꯗꯣ ꯑꯗꯨꯒꯤꯗꯨꯕꯨ ꯃ ꯑꯥ ꯃꯐꯝ ꯖꯒꯥꯕꯨ ꯍꯥꯏꯗꯤ ꯌꯥꯝ ꯐꯖꯕꯔꯣ ꯀꯃꯥꯏꯅ ꯇꯧꯒꯦ ꯑꯗꯨꯕꯣ
ꯑꯧ ꯑꯗꯨꯝ ꯆꯥꯎꯔ ꯉꯥ ꯀꯩꯀꯩꯗ ꯍꯤꯡꯐꯝꯒꯨꯝꯕ ꯂꯩꯔꯒ ꯎꯝ ꯀꯩꯅꯣꯗ ꯃꯔꯛ ꯃꯔꯛꯇꯒ
ꯑꯗꯨꯒ ꯂꯩꯕꯗꯣ ꯑꯗꯨꯝ ꯑꯗꯨꯒꯨꯝꯕꯩ ꯍꯥꯏꯔꯗꯤ ꯅꯨꯡꯉꯥꯏ ꯅꯨꯡꯉꯥꯏꯕꯅꯤ ꯑꯗꯨꯝ ꯑꯗꯨꯨꯝ ꯐꯖꯕꯅꯦ
ꯎꯝ ꯑꯗꯣ ꯑꯃꯨꯇꯪꯈꯛ ꯆꯠꯅꯤꯡꯉꯤꯕ ꯍꯥꯏꯗꯤ ꯃꯐꯝ ꯖꯒꯥꯗꯣ ꯍꯥꯏꯗꯤ ꯈꯪꯗꯣꯛꯄ ꯑꯣꯏꯅꯀꯣ ꯍꯥꯏꯗꯤ ꯐꯖꯕꯗꯣ ꯌꯦꯡꯕ ꯑꯣꯏꯅ ꯍꯥꯏꯇꯥꯔꯦ
ꯕ
ꯑꯩ ꯑꯃꯨꯇꯪꯐꯧ ꯆꯠꯇ꯭ꯔꯤꯌꯦ
ꯑ ꯑꯗꯨꯝ ꯌꯥꯕꯅꯤ ꯐꯖꯕꯅꯤ
ꯎꯝ ꯆꯠꯅꯤꯡꯕ ꯑꯗꯨ ꯖꯒꯥꯗꯨ ꯐꯖꯕꯅꯤꯅ ꯑꯩꯈꯣꯏꯒꯤ ꯄꯩꯁꯥ ꯉꯥꯛꯇꯁꯨ ꯍꯥꯏꯕ ꯌꯥ ꯄꯣꯠꯇꯤꯗꯣ ꯑꯩꯈꯣꯏꯒꯤ ꯀꯣꯏꯕ ꯆꯠꯄ ꯄꯀꯣꯠ ꯄ ꯍꯥꯏꯁꯦ ꯆꯠꯊꯣꯛꯀꯗꯕꯅꯤꯗꯅꯀꯣ ꯉꯥꯏꯍꯥꯛꯁꯨ ꯋꯥꯈꯜ ꯅꯨꯡꯉꯥꯏꯅꯕ ꯑꯗꯒꯤ ꯋꯥ ꯃꯐꯝ ꯖꯒꯥꯗꯣ ꯌꯦꯡꯕꯗ ꯍꯥꯏꯗꯤ ꯐꯖꯕ ꯃꯐꯝ ꯍꯥꯏꯁꯤ ꯀꯅꯥꯕꯨ ꯄꯥꯝꯗꯕ ꯂꯩꯒꯦꯗꯣ
ꯎꯝ ꯃꯥꯅꯤ ꯃꯥꯅꯤ ꯆꯄꯅꯤ ꯆꯄꯅꯤ ꯆꯄꯒꯤ ꯀꯩꯅꯣꯗꯤ ꯐꯖꯕꯅꯦꯕꯀꯣ ꯆꯠꯄ ꯃꯐꯝꯗꯨꯗꯤ ꯍꯧꯖꯤꯛꯀꯥꯟꯗꯤ ꯃꯐꯝ ꯌꯥꯝꯅ ꯂꯩꯒꯦꯗ ꯌꯥꯝꯅ ꯊꯤꯅꯩꯔꯦ ꯏꯁꯤꯡ ꯅꯥꯀꯟꯗꯒꯨꯝꯕꯒ ꯌꯥꯝ ꯂꯩ
ꯎꯝ ꯑꯗꯣ ꯑꯩꯈꯣꯏꯅ ꯈꯪꯗꯕꯩꯅꯦꯕꯀꯣ ꯍꯥꯏꯗꯤ ꯖꯒꯥꯁꯦ ꯄꯥꯛ ꯆꯠꯇꯕꯅꯤꯅ ꯑꯩꯈꯣꯏꯒꯤ ꯏꯃꯥꯟꯅꯕ ꯑꯩꯈꯣꯏꯅ ꯃꯌꯥꯝ ꯆꯠꯄꯁꯦ ꯑꯩꯈꯣꯏꯒꯤ ꯑ ꯖꯒꯥꯁꯦ ꯀꯔꯥꯏ ꯖꯒꯥꯅꯣꯗꯤ ꯈꯪꯗꯦꯕ ꯌꯥꯝ ꯐꯖꯕ ꯍꯥꯏꯇꯥꯔꯦ ꯑꯩꯈꯣꯏꯒꯤ ꯇꯨꯔꯦꯟꯁꯦ ꯎꯝ ꯆꯦꯜꯂꯅꯤ ꯑꯗꯨꯒꯤ ꯅꯥꯀꯟꯗ ꯈꯤꯇꯪꯈꯛ ꯆꯪꯁꯤꯜꯂꯀꯥꯟꯗꯗ ꯆꯪꯁꯤꯟꯕꯩꯗꯤ ꯇꯨꯔꯦꯟꯗꯨ ꯂꯨꯕ ꯇꯕꯅꯤꯅ ꯈꯣꯡꯗꯨꯗ ꯑꯗꯨꯝ ꯆꯪꯁꯤꯜꯂꯒ ꯒꯥꯔꯤ ꯈꯥꯝꯃꯝꯃꯒ ꯆꯪꯁꯤꯜꯂꯒ ꯑꯗꯨꯒꯤ ꯃꯄꯥꯟꯗꯒ ꯆꯥꯗꯨꯅ ꯎꯔꯨꯝꯒ ꯇꯥꯗꯅ ꯌꯥꯝ ꯅꯨꯡꯉꯥꯏꯕ ꯑꯗꯨ ꯃꯥꯜꯂꯦ ꯑꯗꯨꯃꯥꯏꯅ ꯑꯗꯨꯒꯨꯝꯕ ꯃꯐꯝꯗꯨꯁꯨ ꯀꯣ ꯑꯗꯨꯝ ꯆꯠꯊꯣꯛꯄ ꯌꯥꯏ ꯃꯐꯝ ꯌꯥꯝꯅ ꯐꯖꯩ
ꯍꯧꯖꯤꯛꯀꯥꯟꯗꯤ ꯌꯥꯝ ꯂꯩꯔꯝꯅꯦꯕ ꯃꯐꯝꯁꯦ ꯈꯪꯗꯕꯩ ꯋꯥꯅꯦ
ꯎꯝ
ꯆꯥꯐꯝ ꯑꯣꯏꯒꯦꯔꯥꯈꯣ ꯌꯥꯝ ꯊꯣꯏꯅ ꯍꯦꯟꯅ ꯆꯠꯀꯟꯗꯕ ꯑꯣꯏꯕꯩ ꯈꯪꯗꯕ ꯋꯥꯅꯤꯕ ꯂꯩꯕꯩ ꯋꯥꯗꯤ ꯃꯌꯥꯝ ꯌꯥꯝ ꯂꯩꯕꯅꯦ
ꯎꯝ ꯑꯗꯨꯅ ꯐꯖꯔꯕ ꯃꯐꯝꯁꯦ ꯑꯩꯈꯣꯏꯅꯁꯨ ꯀꯌꯥ ꯈꯪꯗ꯭ꯔꯕꯅꯤꯅ ꯑꯗꯨꯅ ꯊꯤꯕꯗ ꯋꯥꯇꯕꯤꯅꯦꯕ ꯅꯠꯇ꯭ꯔꯥ ꯑꯩꯈꯣꯏꯅ ꯈꯪꯕ ꯑꯣꯏꯗꯕꯅꯤꯅ ꯍꯥꯏꯗꯤ ꯀꯤꯁꯨ ꯀꯤꯗ ꯁꯤꯗ ꯆꯪꯉꯨꯗ ꯂꯝꯕꯤ ꯇꯥꯒꯗ꯭ꯔꯥ ꯇꯥꯔꯣꯏꯗ꯭ꯔꯥ ꯍꯥꯏꯕ
ꯗꯤ ꯑ ꯍꯥꯏꯗꯤ ꯀꯩꯒꯨꯝꯕ ꯑꯝ ꯆꯠꯅꯤꯡꯉꯦ ꯍꯥꯏꯁꯨ ꯑꯁ ꯀꯩꯒꯨꯝ ꯇꯥꯂꯝꯗ꯭ꯔꯣ ꯑꯣꯟꯅ ꯊꯣꯛꯈ꯭ꯔꯣ ꯉꯥꯎꯊꯣꯛꯈ꯭ꯔꯣ ꯑꯗꯩ ꯒꯨꯒꯜ ꯃꯦꯞꯖꯤꯖꯨ ꯗꯨꯝ ꯁꯣꯏꯕꯒꯨꯝꯕꯁꯨ ꯌꯥꯎꯋꯤꯗꯅ ꯍꯥꯏꯗꯤ ꯁꯣꯏꯕ ꯍꯥꯏꯗꯤ ꯃꯥꯅꯗꯤ ꯔꯣꯠꯇꯣ ꯑꯃ ꯄꯤꯔꯒ ꯆꯨꯝꯇ꯭ꯔꯤꯡꯅ ꯑꯗꯨꯃꯥꯏꯟ ꯇꯧꯕ ꯈꯣꯠꯄꯗ ꯁꯣꯏꯕ ꯈꯣꯠꯄ ꯌꯥꯎꯕꯅꯤꯅ ꯑꯗꯨꯒꯤ ꯀꯩꯅꯣ ꯇꯧꯋꯦ ꯑꯁ ꯈꯪꯗꯦꯗ ꯂꯥꯟꯖꯦꯛ ꯂꯩꯕꯗꯒꯤ ꯅꯨꯡꯉꯥꯏꯕꯝ ꯑꯝ ꯈꯪꯍꯗ꯭ꯔꯦ ꯀꯥꯟꯁꯦ ꯄꯣꯠ ꯆꯩ ꯀꯔꯤ ꯀꯔꯤ ꯑꯥ
ꯎꯝ
ꯀꯛꯄ ꯈꯣꯠꯄꯖꯤꯖꯨ ꯑꯃꯨꯛ ꯌꯥꯗꯕ ꯈꯣꯠꯇꯕ ꯃꯌꯥꯝꯖꯤꯅ
ꯎꯝ
ꯄꯨꯔꯥ ꯀꯩꯅꯣ ꯑꯝꯅꯤ ꯇꯣꯏꯁꯤ ꯃꯑꯣꯡ ꯉꯝꯃꯦꯕ
ꯈꯣꯏꯒꯤ ꯑꯦ ꯈꯣꯏꯒꯤ ꯍꯥꯏꯗꯤ ꯈꯔ ꯀꯛꯄ ꯌꯥꯗꯕꯤ ꯑꯣꯏꯔꯦꯕ ꯍꯧꯖꯤꯛꯁꯦ ꯅꯠꯇ꯭ꯔꯥ
ꯍꯧ
ꯀꯛꯄ ꯌꯥ
ꯅꯣꯡ ꯆꯨꯒꯤꯕ꯭ꯔꯥ ꯅꯣꯏꯗꯤ
ꯍꯥ
ꯅꯣꯡ ꯆꯨꯒꯤꯕ꯭ꯔꯕ ꯅꯣꯏꯒꯤ
ꯅꯣꯡꯁꯦ ꯍꯧꯖꯤꯛꯀꯤ ꯑꯣꯏꯅꯗꯤ ꯆꯨꯗꯦ ꯉꯁꯥꯏ ꯈꯇꯪ ꯅꯨꯡꯗꯥꯡ ꯋꯥꯏꯔꯝꯗꯗꯤ ꯈꯤꯇꯪ ꯈꯤꯇꯪꯗꯤ ꯈꯤꯛꯑꯦꯕ ꯈꯤꯛꯄ ꯍꯥꯏꯖꯤ ꯌꯥꯝꯅ ꯊꯑꯣꯏꯅ ꯈꯤ
ꯃꯃꯥꯡ ꯆꯍꯤꯒꯤ ꯎꯝ ꯏꯁꯤꯡ ꯆꯥꯎꯕ ꯃꯇꯝꯗꯣ ꯌꯧꯔꯛꯑꯕ ꯃꯥꯜꯂꯦꯕꯣ
ꯏꯁꯤꯡ ꯆꯥꯎꯕ ꯍꯥꯏꯖꯦ ꯍꯧꯖꯤꯛꯁꯦ ꯑꯗꯨꯝ ꯍꯧꯖꯤꯛ ꯍꯥꯏꯔꯒꯗꯤ ꯅꯣꯡꯖꯨ ꯊꯥꯅꯤꯗꯅ ꯍꯧꯖꯤꯛꯁꯦꯀꯣ
ꯎꯝ ꯎ ꯃꯃꯥꯡ ꯃꯃꯥꯡ ꯏꯁꯤꯡꯒꯨꯝꯕ ꯇꯨꯔꯦꯟꯒ ꯄꯥꯊꯥꯅꯗꯨꯅ ꯌꯥꯝ ꯋꯥꯅꯒꯤꯕꯗꯣ ꯑꯗꯨ ꯁꯨꯃꯥꯏꯟ ꯇꯧꯕ ꯃꯇꯥꯡ ꯖꯨꯟ ꯖꯨꯂꯥꯏꯁꯤꯗ ꯑꯣꯏꯕ ꯃꯥꯜꯂꯦ ꯑꯩ ꯋꯥ
ꯑꯍꯥ ꯖꯨꯟ ꯖꯨꯂꯥꯏ ꯁꯥꯋꯥꯏꯁꯦ ꯅꯣꯡ ꯌꯥꯝ ꯇꯥꯕ ꯌꯥꯝꯅ ꯅꯣꯡꯂꯩ ꯅꯨꯡꯁꯤꯠ ꯀꯟꯕ ꯃꯇꯝ ꯍꯥꯏꯇꯥꯔꯦ ꯑꯗꯨ ꯑꯣꯏꯒꯜꯂꯦꯕ ꯈꯣꯏꯒꯤ ꯖꯒꯥ ꯑꯃꯗ ꯌꯥꯝ ꯀꯜꯂꯒ ꯑꯗꯨꯗꯒꯤ ꯏꯁꯤꯡ ꯆꯥꯎꯕ ꯏꯁꯤꯡ ꯄꯥ ꯊꯕ ꯌꯥꯝ ꯇꯧꯒꯜꯂꯦ ꯑꯗꯨꯒ ꯗ꯭ꯔꯦꯅꯦꯁ ꯀꯨꯝꯕ ꯁꯥꯕ ꯈꯣꯠꯄ ꯑꯁꯤꯒꯨꯝꯕꯁꯤꯅꯖꯨ ꯂꯩꯇꯕ ꯍꯥꯏꯗꯤ ꯀꯣ ꯑꯁꯤꯒꯨꯝꯕ ꯁꯍꯔ ꯀꯩꯅꯣꯒꯤ ꯁꯥꯋꯥꯏꯁꯤꯅ ꯈꯔꯗꯤ ꯍꯦꯜꯂꯦ ꯈꯨꯅꯨꯡꯗꯩꯗꯤ ꯑꯗꯨ ꯈꯨꯅꯨꯡꯗꯁꯨ ꯇꯧꯕꯗꯤ ꯂꯩ ꯖꯒꯥ ꯈꯣꯏ ꯈꯔ
ꯎꯝ
ꯅꯨꯡꯉꯥꯏꯇꯕ ꯍꯥꯏꯇꯥꯔꯦꯀꯣ ꯈꯔ ꯃꯅꯨꯡ ꯆꯪꯁꯤꯜꯂꯒ ꯑꯗꯨꯒꯨꯝꯕꯗꯨ ꯈꯔ ꯅꯨꯡꯉꯥꯏꯇꯕ ꯂꯩꯌꯦꯕ ꯑꯗꯨꯗꯨꯅ ꯖꯒꯥ ꯖꯒꯥꯒꯤ ꯃꯈꯥꯁꯨ ꯄꯣꯜꯂꯦꯗꯅꯀꯣ ꯏꯁꯤꯡ ꯏꯆꯥꯎ ꯊꯣꯛꯄ ꯑꯃ ꯑꯃ ꯍꯥꯏꯗꯤꯀꯣ ꯑꯗꯨꯅꯤꯗ ꯑꯗꯣ ꯍꯧꯖꯤꯛ ꯍꯧꯖꯤꯛꯄꯨ ꯁꯥꯕ꯭ꯔꯣ
ꯅꯣꯡ ꯒꯨꯝꯕ ꯆꯨꯕꯅꯤꯅ ꯉꯁꯤꯗꯤ ꯄꯥꯛ ꯀꯩꯅꯣ ꯇꯧꯗꯦ
ꯎꯝ ꯁꯥꯕꯗꯤ ꯍꯧꯖꯤꯛꯁꯦ ꯈꯇꯪ ꯀꯛꯑ ꯑꯗꯨꯅꯦ ꯑꯩꯁꯨ ꯉꯁꯤꯁꯦ ꯈꯇꯪ ꯐꯩꯌꯦꯅ ꯈꯜꯂꯦ ꯈꯤꯇꯪ ꯅꯨꯡꯉꯥꯏꯌꯦꯕ ꯑꯗꯨꯒ ꯉꯔꯥꯡꯒꯗꯤ ꯌꯥꯝ ꯁꯥꯕꯅꯤ
ꯎꯝ ꯁꯤꯕꯨ ꯍꯦꯟꯕ ꯃꯥꯂꯦ